ꯎꯝ
ꯆꯥꯔꯅꯤꯅ ꯅꯨꯃꯤꯗꯥꯡ ꯋꯥꯏꯔꯝꯁꯦ
ꯗꯨꯝ ꯑꯗꯩꯗꯤ ꯌꯦꯡꯉꯣꯅꯦ ꯀꯩꯕꯨꯜ ꯂꯝꯖꯥꯎꯗ ꯂꯩꯔꯤꯕ ꯁꯉꯥꯏꯁꯤꯗꯣ ꯃꯅꯤꯄꯨꯔꯗ ꯐꯛ ꯐꯪꯕꯅꯦꯕ ꯋꯥꯔꯜꯒꯤ ꯃꯅꯨꯡꯗ ꯑꯁꯤꯁꯤꯁꯨ ꯍꯥꯏꯗꯤ ꯃꯤꯒꯤꯅꯅꯦ ꯈꯩꯇꯪ ꯀꯩꯅꯣ ꯐꯦꯃꯁ ꯑꯣꯏꯕ ꯄꯣꯠ ꯑꯃ ꯂꯩꯕꯗꯅꯦ ꯍꯥꯏꯗꯤ ꯃꯣꯏꯒꯤ ꯀꯩꯅꯣ ꯀꯜꯆꯔ ꯇ꯭ꯔꯦꯗꯤꯁꯟ ꯇ꯭ꯔꯦꯗꯤꯁꯟꯗꯨꯁꯨ ꯍꯦꯟꯀꯠꯍꯧꯅꯕ ꯆꯥꯎꯈꯠꯍꯧꯅꯕ ꯍꯣꯠꯅꯩꯌꯦꯕ ꯑꯗꯨꯗꯨ ꯑꯩꯈꯣꯏꯒꯤꯅꯅꯦ ꯑꯗꯨꯝ ꯀꯩꯅꯣꯅꯦ ꯋꯥ ꯉꯥꯡꯕ ꯈꯣꯠꯄꯗꯅꯤ ꯃꯅꯤ ꯃꯅꯤꯄꯨꯔꯗ ꯈꯛ ꯐꯪꯕ ꯋꯥꯔꯜꯒꯤ ꯑꯣꯏꯅ ꯃꯅꯤꯄꯨꯔꯗ ꯑꯣꯏꯅ ꯐꯪꯕ ꯁꯥꯅꯤ ꯁꯥꯅꯤ ꯍꯥꯏꯔ ꯄꯥꯎꯊꯣꯛ ꯆꯥꯎꯊꯣꯛꯅꯗꯤ ꯍꯥꯏꯅꯤ ꯑꯗꯨꯑꯣꯏꯁꯨ ꯆꯥꯎꯈꯠꯅꯕꯗꯤ ꯁꯨꯡꯍꯣꯠ ꯍꯣꯠꯅꯗꯦ ꯍꯥꯏꯕ
ꯇꯧꯕꯤꯗꯦ
ꯑꯗꯩꯗꯤ ꯑꯈꯣꯏꯒꯤ ꯀꯩꯅꯣꯁꯤꯁꯨ ꯁꯨ ꯂꯣꯛꯇꯥꯛꯁꯤꯁꯨ ꯄꯔꯤꯊꯤꯕꯤꯗ ꯑꯣꯏꯅ ꯈ꯭ꯋꯥꯏꯗꯩ ꯑꯔꯨꯕ ꯏꯁꯤꯡ ꯐꯪꯕꯗ ꯇꯣꯞꯇ ꯑꯗꯨꯝ ꯆꯜꯂꯤꯕꯅꯦꯕ ꯑꯁꯤꯁꯨꯅꯦ ꯄꯥꯡꯂꯪꯗ ꯂꯪꯊꯩ ꯄꯥꯡꯂꯪꯗ ꯂꯪꯊꯩ ꯑꯗꯩꯗꯤ ꯗꯁꯕꯤꯟ ꯍꯥꯏꯔꯦ ꯃꯇꯤꯛ ꯃꯇꯤꯛ ꯆꯥꯅ ꯊꯝꯕꯤꯗꯦ ꯌꯦꯉꯣꯟꯅꯦ ꯐꯠꯇ ꯍꯥꯎꯗꯤ ꯂꯪꯊꯣꯛꯐꯝꯁꯨ ꯃꯇꯤꯛ ꯆꯥꯅ ꯊꯝꯗꯦ ꯑꯗꯨꯗꯨꯅ ꯃꯤꯅ ꯂꯥꯛꯑꯦ ꯆꯥꯛ ꯆꯥꯅꯔꯝꯃꯤ ꯈꯜꯂꯅꯦ ꯄꯩꯔ ꯊꯝꯃꯝꯃꯦ ꯅꯨꯡꯁꯤ ꯁꯤꯠꯄꯗ ꯂꯣꯏ ꯃꯨꯠꯈ꯭ꯔꯥꯅꯤ ꯏꯁꯤꯡꯗ ꯂꯣꯏ ꯇꯥꯁꯤꯜꯂꯦ ꯗꯁꯕꯤꯟꯗꯣ ꯃꯇꯤꯛ ꯆꯥꯅ ꯍꯨꯟꯗꯣꯛꯐꯝꯗꯨ ꯊꯝ ꯇꯥꯔꯒꯗꯤ ꯐꯖꯅ ꯀꯩꯅꯣ ꯇꯧꯗꯤ ꯅꯠꯇ꯭ꯔꯕ ꯑꯗꯩꯗꯤ ꯑꯥ ꯀꯩꯅꯣꯒꯤ ꯐꯠꯇ ꯍꯥꯎꯗꯤ ꯈꯨꯟꯗꯣꯛꯅꯕ ꯊꯝꯃꯦꯀꯣ ꯇꯣꯂꯣꯞꯄꯤꯗꯅ ꯁꯔꯀꯥꯔꯅ ꯑꯗꯣ ꯑꯗꯨꯁꯨ ꯇꯣꯏꯅ ꯁꯦꯡꯗꯣꯛꯄꯤꯌꯨ ꯑꯗꯨꯖꯨ ꯁꯦꯡꯗꯦ ꯈꯪꯗꯦꯗ ꯈꯪꯗꯦꯗ ꯀꯃꯥꯏꯅ ꯀꯔꯝꯕ ꯃꯇꯝꯗ ꯑꯩꯈꯣꯏꯅ ꯄꯨꯟꯁꯤꯔꯤꯈꯩ ꯆꯥꯎꯈꯠꯄ ꯀꯥꯏꯁꯨ ꯃꯃꯤ ꯎꯗꯅ ꯁꯤꯈ꯭ꯔꯗ ꯍꯪꯗꯦ
ꯍꯤꯡꯉꯛ ꯍꯤꯡꯒꯤꯅꯤꯍꯦ ꯁꯤꯔꯣꯏ ꯁꯤꯔꯣꯏ ꯈꯣꯢꯅꯤ ꯆꯠꯈ꯭ꯔꯗꯣꯏ ꯁꯤꯗꯤ ꯄꯩꯁꯥ ꯇꯥꯟꯕ
ꯑꯣ ꯑꯩꯅ ꯍꯥꯏꯗꯤꯅꯦ ꯑꯩꯈꯣꯏ ꯆꯍꯤ ꯆꯥꯝꯃ ꯄꯨꯟꯁꯤꯗ ꯆꯍꯤ ꯆꯥꯝꯃꯗ ꯆꯥꯎꯈꯠꯇꯨ ꯃꯥꯟꯗ꯭ꯔꯦ ꯍꯥꯏꯕ
ꯑꯣꯏꯔꯣꯏꯗ ꯑꯗꯨꯏ ꯋꯥꯗꯤ ꯈꯔꯕꯨꯗꯤ ꯈꯦꯠꯅꯔꯛꯀꯅꯤꯀꯣ ꯑꯗꯣ ꯃꯤ ꯃꯤꯒꯁꯨ ꯂꯩꯗꯅ ꯑꯗꯨꯒꯨꯝꯕꯗꯨꯗꯤ
ꯑꯗꯩꯗꯤꯅꯦ ꯑꯩꯈꯣꯏꯒꯤ ꯗꯠ ꯑꯩꯈꯣꯏꯒꯤ ꯀꯩꯅꯣꯁꯦ ꯑꯁꯤꯅꯁꯨꯅꯦ ꯑꯥ ꯍꯣꯏ ꯊꯥꯏꯅꯉꯩꯒꯤꯅꯦ ꯂꯥꯏꯔꯤꯛ ꯂꯥꯏꯁꯨ ꯐꯖꯅ ꯃꯉꯥꯜ ꯎꯗꯦ ꯆꯥꯎꯈꯠꯄꯤ ꯃꯉꯥꯜꯔ ꯎꯗꯕꯅꯤꯅ ꯃꯣꯏꯅ ꯑꯃꯨꯛ ꯈꯨꯅꯨꯡꯒꯤ ꯋꯥꯈꯜ ꯆꯪꯕꯗꯨꯗꯤ ꯑꯩ ꯈ ꯍꯥꯏꯗꯤ ꯎꯗꯕꯅꯤꯅ ꯈꯪꯗꯕꯅꯤꯅ ꯆꯪꯕꯗꯨꯗꯤ ꯀꯩꯁꯨ ꯈꯟꯗꯦꯕ꯫ ꯂꯥꯏꯔꯤꯛ ꯂꯥꯏꯁꯨꯗ ꯐꯖꯅ ꯍꯩꯔꯕ ꯃꯥꯁꯇꯔ ꯌꯥꯎꯔꯕꯐꯥꯎ ꯇꯝꯅꯔꯕꯁꯦ ꯑꯁꯤꯐꯧꯇꯅꯦ ꯈꯨꯅꯨꯡꯒꯤ ꯋꯥꯈꯜ ꯑꯗꯨꯝ
ꯅꯪ ꯑꯩ ꯈꯛꯇꯅꯤ ꯃꯥꯁꯇꯔ ꯌꯧꯔꯤꯁꯦ ꯃꯥꯁꯇꯔ ꯌꯥꯎꯗꯕ ꯃꯌꯥꯝ ꯂꯩ ꯀꯩꯅꯣ
ꯎꯝ ꯅꯠꯇꯦꯗ ꯑꯩꯅ ꯍꯥꯏꯗꯤ ꯂꯥꯏꯔꯤꯛ ꯂꯥꯏꯁꯨꯒꯤ ꯃꯉꯥꯜ ꯎꯗꯕ ꯀꯥꯡꯕꯨꯗꯨꯅ ꯈꯪꯗꯕꯗꯨꯗꯤ ꯃꯣꯏꯗꯤ ꯎꯗꯕꯒꯤꯅꯦ ꯍꯥꯏꯕ ꯌꯥꯏ ꯑꯗꯨ ꯑꯣꯏꯇꯥꯔꯁꯨ ꯂꯥꯏꯔꯤꯛ ꯂꯥꯏꯁꯨ ꯍꯩꯔꯒ ꯁꯨꯝ ꯆꯥꯎꯈꯠꯄ ꯋꯥꯈꯜ ꯁꯨꯈꯟ ꯈꯟꯗꯕ ꯑꯗꯨꯝ ꯑꯩꯅ ꯍꯥꯏ
ꯑꯗꯨꯕꯨ ꯀꯧꯋꯦ ꯂꯥꯏꯔꯤꯛ ꯍꯩꯔ ꯂꯥꯏꯁꯨ ꯈꯪꯗꯕ ꯍꯥꯏꯁꯦ
ꯍꯥꯟꯅꯗꯒꯤ ꯂꯩꯔꯛꯑꯕ ꯄꯣꯠꯁꯦ ꯂꯣꯏꯅꯃꯛ ꯁꯦꯝꯇꯣꯛ ꯁꯦ ꯍꯥꯏꯕ ꯅꯠꯇꯦꯕ ꯑꯗꯨ ꯑꯣꯏ ꯇꯔꯒꯁꯨ ꯐꯠꯇꯕ ꯄꯣꯠꯇꯨꯗꯤ ꯈꯩꯇꯪ ꯆꯦꯟꯖ ꯂꯥꯛꯀꯗꯅ ꯐꯩꯗꯅ ꯃꯣꯏꯅ ꯁꯨꯝ ꯍꯥꯟꯅ ꯆꯠꯂꯝꯕ ꯂꯤꯈꯨꯜꯗꯨꯗ ꯁꯨꯝ ꯁꯨꯝ ꯁꯨꯝ ꯁꯨꯝ ꯆꯠꯂꯒ ꯁꯨꯝ ꯁꯨꯝ ꯄꯨꯊꯒꯤꯗꯧ ꯁꯥꯔꯨꯛꯄꯨꯗꯤ ꯑꯩ ꯑꯃꯅ ꯈꯖꯤꯛꯇꯪ ꯂꯩ ꯊꯣꯛꯑꯝꯃꯦ ꯅꯪꯅ ꯑꯃꯨꯛ ꯈꯖꯤꯛ ꯂꯩꯊꯣꯛꯑꯦ ꯁꯨꯝ ꯁꯨꯝ ꯂꯩꯊꯣꯛꯑꯗꯤ ꯑꯩꯈꯣꯏꯒꯤ ꯑꯥ ꯇꯨꯡꯒꯤ ꯍꯧꯔꯛꯀꯗꯣꯢꯕ ꯑꯉꯥꯡꯁꯤꯡꯗꯨꯗꯤ ꯂꯩꯊꯣꯛꯄ ꯂꯝꯪꯕꯤꯗꯨ ꯆꯠꯈ꯭ꯔꯅꯤ ꯃꯣꯏꯗ ꯑꯐꯕ ꯂꯝꯪꯕꯤ ꯑꯣꯏꯅꯤ ꯅꯠꯇ꯭ꯔꯥ? ꯐꯠꯇꯦꯗꯤ ꯈꯪ ꯈꯪ ꯑꯈꯣꯏꯒꯤꯅꯦ ꯀꯔꯤꯝ ꯍꯥꯏꯗꯣꯏ ꯑꯗꯨꯝ ꯍꯥꯟꯅꯗꯒꯤ ꯂꯩꯔꯛꯄꯁꯤꯕꯨ ꯅ ꯑꯗꯨꯝ ꯏꯟꯕ ꯑꯃ ꯌꯥꯎꯔꯤꯕ ꯑꯗꯨ ꯁꯤꯗꯅꯦ ꯑꯩꯈꯣꯏ ꯈꯔꯅ ꯆꯤꯡ ꯈꯨꯝꯃꯨꯔꯒꯅꯦ ꯑꯥ ꯊꯛꯈꯥ ꯈꯪꯗꯕꯤ ꯂꯝꯀꯦꯠꯂꯝ ꯍꯥꯏꯕꯤ ꯇꯥꯏ ꯍꯥꯏꯕ꯫
ꯑꯐꯕ ꯃꯁꯛ ꯈꯪꯖꯗꯥ ꯇꯧꯔꯤꯅꯤꯁꯦ
ꯑꯥꯗꯒꯤꯗꯤ ꯑꯈꯣꯏ ꯃꯩꯇꯩꯒꯤ ꯆꯠꯅꯕꯤꯁꯦ ꯑꯩꯒꯤ ꯃꯥꯂꯦꯝꯁꯤꯒꯤ ꯃꯅꯨꯡꯁꯤꯗ ꯈ꯭ꯋꯥꯏꯗꯩꯒꯤꯁꯨ ꯆꯥꯎꯊꯑꯦꯕꯀꯣ ꯍꯥꯏꯗꯤ ꯔꯨꯜ ꯑꯦꯟ ꯔꯤꯒꯨꯂꯦꯁꯟ ꯃꯌꯥꯝ ꯂꯩꯔꯝꯕꯩꯅꯦꯕꯀꯣ ꯉꯁꯤꯐꯥꯎꯗ ꯍꯥꯏꯗꯤ ꯑꯩꯈꯣꯏ ꯃꯤꯑꯣꯏꯕꯁꯦ ꯑꯀꯤ ꯑꯈꯪ ꯊꯝꯗ ꯇꯥꯔꯒꯗꯤ ꯑꯗꯨꯝ ꯍꯦꯟꯅ ꯆꯠꯇ꯭ꯔꯥ ꯁꯤꯕꯨꯗꯤ ꯅꯪꯁꯨ ꯌꯥꯅꯤꯡꯗ꯭ꯔꯥ ꯑꯥ ꯏꯃꯥ ꯏꯃꯣꯏꯅꯨꯅ ꯅꯨꯄꯤꯅ ꯆꯠꯄ ꯌꯥꯗꯕ ꯂꯝꯆꯠ ꯑꯗꯨꯗ ꯃꯌꯥꯝ ꯏꯔꯝꯕꯖꯦ ꯑꯩ ꯌꯥꯝ ꯆꯥꯎꯊꯦꯡꯑꯦꯕꯀꯣ ꯍꯥꯏꯗꯤ ꯑꯗꯨꯒꯨꯝꯕ ꯃꯌꯥꯝ ꯏꯔꯝꯕꯗꯨꯒꯤꯅꯦꯕ ꯋꯥꯜꯁꯤꯗ ꯂꯩꯔꯤꯕ ꯃꯩꯇꯩ ꯎꯝ ꯅꯨꯄꯤ ꯃꯌꯥꯝꯁꯤꯗꯩ ꯃꯩꯇꯩ ꯅꯨꯄꯤꯅ ꯊꯥꯛ ꯋꯥꯡ ꯋꯥꯡꯉꯤꯁꯦ ꯑꯗꯨ ꯑꯣꯏ ꯇꯔꯒꯁꯨ ꯎꯝ ꯅꯨꯄꯤꯒꯤꯗꯃꯛꯇ ꯌꯥ ꯌꯥꯕ ꯌꯥ ꯇꯕꯩ ꯏꯊꯣꯛꯑ ꯊꯝꯅꯤꯡ ꯑꯗꯨꯃꯥꯏꯅ ꯅꯨꯄꯥꯒꯤꯗꯁꯨ ꯏꯊꯣꯛꯑ ꯊꯝꯃꯣ ꯍꯥꯏꯕ꯫ ꯑꯗꯨ ꯑꯣꯏ ꯇꯔꯒꯗꯤ ꯅꯨꯄꯥꯅ ꯌꯨ ꯉꯥꯎꯔꯒ ꯅꯨꯄꯤ ꯐꯨꯕꯗꯤ ꯏꯕꯦꯟ ꯏꯃꯣꯏꯅꯨꯅ ꯁꯥꯎꯋꯏꯅ ꯑꯥ ꯊꯥꯉꯩꯗꯤ ꯀꯈꯤꯔꯝ ꯇꯥꯔꯗꯤ ꯀꯅꯥ ꯐꯨꯔꯝꯒꯅꯤ
ꯁꯤꯔꯦꯗ
ꯑꯁꯦꯡꯕꯅꯦ ꯏꯕꯦꯟ ꯏꯃꯣꯏꯅꯨꯅ ꯍꯥꯏꯔꯝꯃꯦ ꯏꯋꯥ ꯄꯨꯔꯛꯏꯕꯁꯦ ꯏꯁꯣꯔꯒꯨꯝꯕꯅꯤ ꯍꯥꯏ ꯑꯗꯨꯗꯤ ꯅꯨꯄꯥꯗꯨꯒꯤꯁꯨ ꯏꯔꯝꯃꯛꯑꯣꯕ ꯅꯨꯄꯤ ꯍꯥꯏꯕꯁꯤ ꯌꯨꯝꯒꯤ ꯁꯔꯁꯇꯤꯅꯤ ꯁꯔꯁꯇꯤꯗ ꯈꯣꯡꯗ ꯐꯅ ꯀꯥꯎꯔꯗꯤ ꯂꯛꯁꯃꯤ ꯆꯪꯗꯦ ꯄꯩꯁꯥ ꯅꯨꯡꯁꯥ ꯄꯥꯏꯗꯦ ꯍꯥꯏꯔꯗꯤ ꯈꯨꯔꯝꯒꯗ꯭ꯔꯕ ꯑꯗꯨꯃꯥꯏꯅ ꯏꯔꯝꯃꯗꯤꯦ
ꯏꯁꯅꯣꯕ ꯏꯕꯗꯤ ꯑꯩ ꯀꯔꯤꯝ ꯈꯟꯗꯦꯕ ꯅꯨꯄꯤ ꯏꯕꯗꯨ ꯅꯨꯄꯤꯗꯨꯒꯤ ꯃꯌꯥꯝ ꯏꯔꯝꯕꯩꯅꯤ꯫ ꯃꯥꯂꯦꯝꯗ ꯂꯩꯔꯤꯕ ꯅꯨꯄꯤ ꯃꯌꯥꯝꯗꯩ ꯃꯩꯇꯩ ꯅꯨꯄꯤꯅ ꯈ꯭ꯋꯥꯏꯗꯒꯤ ꯃꯥꯏ ꯄꯥꯛꯅ ꯍꯤꯡꯕ ꯉꯝꯖꯔꯤꯁꯦ ꯏ ꯁꯨꯅꯨꯕ ꯀꯩꯁꯨ ꯀꯥꯏꯗꯦ ꯑꯗꯨꯕꯨ
ꯅꯨꯄꯥꯒꯤꯗꯤ ꯀꯩ ꯃꯤꯕꯤꯔꯝꯗ꯭ꯔꯦ ꯅꯨꯄꯤ ꯈꯛꯇꯩ ꯐꯤꯜꯝꯅꯣ ꯅꯨꯄꯤꯁꯤꯅ ꯍꯦꯟꯅ ꯌꯥꯝꯅ ꯅꯨꯡꯁꯤꯗꯦꯌꯦ꯫
ꯅꯨꯄꯤꯒꯤ ꯊꯥꯛꯇꯤ ꯃꯩꯇꯩ ꯅꯨꯄꯤꯒꯤ ꯊꯥꯛꯇꯤ ꯌꯥꯝꯉ ꯋꯥꯡꯈꯜꯂꯦ ꯃꯩꯇꯩ ꯅꯨꯄꯥꯢ ꯊꯥꯛ ꯆꯦ ꯍꯧꯖꯤꯛ ꯀꯥꯏ ꯋꯥꯡꯉꯤꯒꯦ꯫
ꯋꯥꯟꯒꯦꯔꯦ ꯅꯨꯄꯥꯗꯤ ꯄꯨꯔꯥ ꯀꯩꯅꯣꯅꯦ ꯂꯩꯈꯥ ꯇꯥꯔꯝꯕꯅꯦ ꯃꯩꯇꯩ ꯅꯨ
ꯑꯗꯨꯅꯦ ꯉꯁꯤꯐꯥꯎꯗ꯫ ꯁꯨꯝ ꯌꯦꯡꯉꯣ ꯃꯩꯇꯩ ꯅꯨꯄꯥ ꯀꯅꯥꯅ ꯐꯣꯔꯦꯟꯅꯔ ꯂꯧꯔꯒ ꯄꯨꯁꯤꯜꯂꯛꯄ ꯉꯝꯒꯦ?
ꯑꯦ ꯌꯥꯎꯟ ꯌꯥꯏꯌꯦꯦ
ꯑꯁ ꯃꯁꯤꯡ ꯌꯥꯝꯗꯦꯅ ꯃꯅꯤꯄꯨꯔꯤꯗ ꯃꯅꯤꯄꯨꯔꯗꯒꯤ ꯑꯇꯣꯞꯄ ꯑꯥꯎꯠꯁꯥꯏꯠ ꯏꯟꯗꯤꯌꯥꯗ ꯄꯥꯟꯈꯤꯕꯅ ꯍꯦꯜꯂꯦꯕ ꯅꯨꯄꯤꯅ ꯍꯦꯜꯂꯦ ꯍꯥꯏꯕ
ꯅꯨꯄꯤꯅ ꯍꯦꯜꯂꯦ ꯑꯗꯣ ꯈꯪꯗꯦꯔ ꯃꯤꯅ ꯂꯧꯒꯤꯕꯁꯨ ꯃꯣꯏꯅ ꯀꯜꯂꯛꯏ꯫
ꯀꯜꯂꯛꯑꯦ ꯑꯗꯣ ꯃꯣꯏꯅ ꯂꯧ ꯇꯥꯔꯒꯁꯨꯅꯦ ꯃꯄꯥꯖꯦ ꯄꯥꯟ ꯊꯣꯛꯑꯒ ꯑꯥꯗ ꯁꯦꯇꯜ ꯇꯧꯔ ꯂꯩꯈꯤꯕ ꯃꯁꯤꯡꯅ ꯑꯥꯗ ꯂꯧꯅꯖꯕꯗꯨꯅ ꯃꯈꯜ ꯑꯃꯅꯦꯕ ꯑꯩꯅ ꯍꯥꯏꯗꯤ ꯃꯅꯤꯄꯨꯔꯁꯤꯗ ꯄꯨꯁꯤꯜꯂꯣ ꯍꯥꯏꯕ
ꯑꯩꯅ ꯍꯥꯏꯗꯤꯅꯦ ꯃꯣꯏꯅꯖꯨ ꯃꯣꯏꯅꯁꯨ ꯀꯩꯅꯣ ꯇꯧꯗꯦ ꯃꯣꯏꯁꯨ ꯐꯠꯇꯦ ꯃꯤꯅ ꯂꯧꯈ꯭ꯔꯒꯅ ꯃꯣꯏꯅ ꯍꯦꯛꯇ ꯀꯜꯂꯛꯑꯦ ꯍꯥꯏꯕ
ꯅ ꯑꯗꯣ ꯌꯨꯔꯥꯏꯆꯨꯕ ꯑꯝꯗ ꯂꯩꯗꯣꯢ ꯁꯥꯔꯨꯛꯄꯨꯗꯤ ꯏꯐꯨꯔꯨꯞꯅꯦꯅ ꯌꯨꯔꯥꯏ ꯆꯨꯕ ꯂꯝ ꯌꯥꯝ ꯍꯦꯟꯕ ꯑꯝꯗ ꯂꯩꯗꯨ ꯁꯔꯨꯛꯄꯨꯗꯤ ꯄꯩꯁꯥ ꯌꯥꯝꯅ ꯍꯣꯠꯅꯕ ꯀꯟꯕ ꯑꯃꯗ ꯂꯩꯈꯤꯕꯅ ꯐꯩ ꯍꯥꯏꯕ ꯁꯤꯅꯤ꯫ ꯁꯤꯗꯤ ꯃꯤ ꯈꯨꯗꯤꯡꯃꯛꯀꯤ ꯂꯣꯖꯤꯛꯅꯦꯕ
ꯃꯥꯅꯤ꯫
ꯃꯣꯏ ꯂꯣꯏ ꯐꯔꯒꯕꯨ ꯃꯣꯏꯅ ꯂꯣꯏ ꯐꯔꯒꯕꯨ ꯃꯣꯏ ꯀꯥꯟꯊꯣꯛꯑ ꯆꯠꯂꯦ ꯍꯥꯏꯅ ꯕꯗꯅꯥꯝ ꯄꯤꯌꯨ ꯑꯩ ꯂꯩ
ꯃꯥꯅꯦ ꯃꯥꯅꯦ ꯑꯈꯣꯏꯖꯨ ꯑꯈꯣꯏꯁꯨ ꯑꯐꯕ ꯌꯦꯡꯉꯤ ꯒꯩꯅꯣ ꯌꯦꯡꯗꯕ ꯅꯠꯇꯦ꯫
ꯃꯥꯅꯦ ꯅꯠꯇ꯭ꯔꯦ ꯃꯣꯏ ꯂꯣꯏ ꯊꯥꯔꯛꯒꯅꯦ꯫ ꯑꯍꯦꯟꯕ ꯄꯥꯝꯃꯦ ꯍꯥꯏꯔꯗꯤ ꯆꯩꯇꯦꯕ ꯑꯩꯁꯨꯥ ꯄꯤꯗꯨ ꯆꯩꯌꯦꯕ ꯃꯣꯏ ꯃꯔꯝꯆꯠꯇꯨꯕꯨ ꯃꯣꯏ ꯉꯥꯡꯗꯣ ꯇꯥꯅꯤꯡꯗꯦ ꯍꯥꯏꯕ
ꯑꯋꯣꯏꯕ
ꯍꯧꯖꯤꯛꯅꯦ ꯑꯩꯈꯣꯏ ꯃꯅꯤꯄꯨꯔꯁꯤꯗꯅꯦ ꯂꯦꯔꯤꯛ ꯂꯥꯏꯁꯨ ꯇꯝꯕꯒꯤ ꯆꯥꯡꯁꯦ ꯅꯨꯄꯤꯅ ꯌꯥꯝ ꯊꯤꯅ ꯍꯦꯟꯒꯠꯂꯛꯑꯦꯀꯣ ꯅꯨꯄꯥꯁꯤꯡꯁꯤꯅꯅꯦ ꯇꯨꯋꯦꯜꯐꯇ ꯃꯥꯅꯦ ꯇꯌꯣꯞꯇ ꯇꯣꯛꯊꯣꯛꯑꯒꯅꯦ ꯀꯝꯄꯅꯤ ꯌꯥꯎꯗꯅ ꯈꯣꯠꯇꯅ ꯍꯥꯏꯗꯤ ꯄꯩꯁꯥ ꯅꯨꯡꯁꯥ ꯇꯥꯟꯅꯕ ꯑꯗꯨꯝ ꯂꯣꯝ ꯗ ꯂꯣꯏ ꯆꯠꯅꯔꯦꯕꯀꯣ ꯅꯨꯄꯤꯁꯤꯡꯁꯤꯅꯅꯦ ꯍꯥꯏꯗꯤ ꯑ ꯈꯣꯏꯒꯤ ꯏꯟꯗꯤꯌꯥꯁꯤꯗ ꯃꯅꯤꯄꯨꯔꯁꯤꯗꯁꯦ ꯃꯤꯠꯌꯦꯡ ꯌꯥꯝꯅ ꯈꯨꯜꯜꯂꯤ ꯌꯦꯡꯕ ꯑꯗꯨꯃꯥꯏ ꯃꯥꯄꯥꯟ ꯏꯄꯥꯟ ꯊꯣꯛꯑ ꯊꯕꯛ ꯁꯨꯕ ꯌꯥꯗꯕꯒꯤ ꯂꯩꯔꯦꯁꯤꯗ ꯇꯝꯗꯨꯅꯦ ꯅꯨꯄꯤ
ꯍꯧꯖꯤꯛ ꯀꯥꯟꯗꯤ ꯅꯨꯄꯤ ꯂꯥꯏꯔꯤꯛ ꯇꯝꯕꯒꯤ ꯌꯥꯝ ꯀꯩꯅꯣꯗꯤ ꯌꯥꯝ ꯔꯦꯠꯁꯦ ꯌꯥꯝ ꯍꯦꯜꯂꯦꯗ ꯑꯩꯈꯣꯏ ꯀ꯭ꯂꯥꯁ ꯑꯩ ꯌꯦꯡꯉꯛꯑꯣ ꯀꯣꯏ ꯂꯧꯅꯔꯤ ꯁꯤꯡꯁꯦ ꯃꯇꯝ ꯑꯃꯗ ꯅꯨꯄꯥꯒꯤ ꯁꯕꯖꯦꯛꯅꯤ ꯍꯥꯏꯅꯔꯝꯃꯤꯅꯤ ꯅꯠꯇ꯭ꯔꯥ꯫ ꯍꯧꯖꯤꯛ ꯅꯨꯄꯤ ꯉꯥꯛꯇꯅꯦ ꯂꯧꯔꯤꯗꯣ ꯌꯦꯉꯣ꯫
ꯅꯨꯄꯥꯕꯨ ꯌꯥꯝꯕ ꯌꯥꯝꯃꯦ ꯑꯈꯣꯏ ꯃꯤ ꯁꯚꯦꯟꯇꯤ ꯃꯌꯥ ꯂꯩꯔꯣ ꯅꯨꯄꯥ ꯀꯨꯟꯃꯨꯛꯇ ꯅꯤꯅꯦ꯫
ꯃꯥꯅꯦ ꯃꯥꯅꯦ ꯇꯣꯞꯄꯔꯁꯨ ꯅꯨꯄꯤ ꯑꯣꯏꯔꯝꯅꯤꯅꯦ
ꯃꯥꯅꯦ꯫
ꯅꯨꯐꯥ ꯐꯠꯇꯕ ꯑꯩꯅꯁꯨ ꯅꯨꯄꯥꯥ ꯐꯠꯇꯕꯩ
ꯑꯁ ꯑꯣ ꯑꯥ ꯊꯕꯛ ꯇꯧꯕ ꯈꯣꯠꯄꯩ ꯅꯨꯄꯤ ꯆꯥꯡ ꯌꯥꯝ ꯋꯥꯡꯈꯠꯂꯦꯅꯦ ꯌꯥꯝ ꯋꯥꯡ ꯁꯤꯒꯤ ꯑꯑꯣꯟꯕꯁꯤꯗꯤ ꯄꯨꯣꯔꯛꯍꯟꯅꯤꯡꯉꯤ꯫
ꯎꯝ ꯑꯁꯤꯃꯗꯤ ꯌꯥꯏ ꯑꯗꯣ ꯈꯪꯗꯦꯗ ꯃꯣꯏꯒꯤ ꯃꯅꯤꯄꯨꯔꯒꯤ ꯅꯨꯄꯥ ꯒꯩ ꯑꯃꯅ ꯐꯩ ꯑꯃꯅ ꯐꯩ ꯍꯥꯏꯕ ꯑꯝꯇ ꯌꯥꯗ꯭ꯔꯦꯗ ꯃꯣꯏꯅ ꯁꯨꯃꯥꯏꯅ ꯑꯈꯣꯏꯅ ꯁꯨꯃꯥꯏꯅ ꯅꯨꯄꯥ ꯐꯠꯇꯦ ꯍꯥꯏ ꯁꯨꯃꯥꯏꯅꯁꯨ꯫ ꯃꯣꯏꯖꯨ ꯑꯈꯣꯏ ꯐꯠꯇꯦꯗꯤ ꯍꯥꯏꯔꯝꯒꯅꯤꯀꯣ ꯑꯗꯣ ꯈꯪꯗꯦ ꯐꯠꯇꯕ ꯃꯔꯛꯇ ꯑꯐꯕꯁꯨ ꯑꯗꯨꯝ ꯌꯥꯎꯋꯤꯅ
ꯅꯦꯅꯦꯒꯨꯝꯕ
ꯈꯪꯗꯦ ꯃꯣꯏꯅ ꯃꯃꯥ ꯃꯄꯥꯁꯤꯡꯁꯤꯅ ꯁꯨꯅ ꯅꯨꯄꯤꯁꯤꯗꯗꯤ ꯍꯧꯅ ꯂꯣꯟꯆꯠꯅ ꯌꯨꯝ ꯄꯥꯜꯂꯒ ꯑꯗꯨ ꯇꯧꯒꯗꯕ ꯃꯌꯥꯝ ꯇꯥꯛꯑꯦꯕ ꯇꯥꯛꯑꯣꯕ ꯀꯩꯁꯨ ꯀꯥꯏꯗꯦ꯫ ꯈꯪꯗꯕ ꯄꯣꯠꯇꯣ ꯇꯥꯛꯀꯗꯕꯅꯦꯕ ꯑꯐꯕ ꯑꯣꯏꯍꯟꯅꯤꯡꯕꯩ ꯇꯥꯛꯢꯅꯦ ꯑꯩ ꯌꯥꯅꯤꯡꯉꯦꯕ꯫ ꯅꯨꯄꯤꯗ ꯈꯛꯇ ꯇꯥꯛꯀꯅꯣ ꯍꯥꯏꯕꯅꯤ ꯅꯨꯄꯥꯗꯨꯁꯨ ꯇꯥꯛ ꯍꯥꯏꯅꯤꯅ ꯅꯪ ꯍꯌꯦꯡꯩꯅ ꯅꯨꯄꯤ ꯂꯩꯃꯤꯟꯅꯔ ꯀꯥꯟꯗ ꯋꯥꯍꯩ ꯋꯥꯇꯥ ꯐꯖꯅ ꯉꯥꯡꯕ ꯃꯤꯒꯤ ꯃꯆꯥꯗꯣ ꯑꯩꯈꯣꯏꯌꯨꯝꯗ ꯅꯧꯅ ꯂꯥꯛꯄꯅꯤ ꯅꯪꯅ ꯐꯖꯅ ꯉꯥꯡꯗ ꯇꯥꯔꯒꯗꯤ ꯑꯩꯈꯣꯏꯒꯤ ꯁꯥꯒꯩꯁꯤꯒꯤ ꯑꯣꯏꯅ ꯅꯪꯒ ꯈ꯭ꯋꯥꯏ ꯃꯔꯤꯛ ꯅꯛꯅꯕꯁꯤ ꯅꯪ ꯑꯣꯏꯔꯤꯅꯤ ꯅꯪꯒ ꯐꯖꯅ ꯗꯨꯗꯤ ꯇꯧꯒꯗꯝꯅꯤ ꯃꯤꯒꯤ ꯃꯆꯥ ꯑꯗꯨꯅꯤ ꯑꯗꯥꯅꯤ꯫ ꯆꯥꯛꯑꯣ ꯍꯥꯏꯕ ꯑꯩ ꯍꯔꯥꯎꯒꯦ ꯍꯥꯏꯕꯅꯤ ꯃꯣꯏ ꯅꯨꯄꯤꯗ ꯑꯦꯇꯦꯟꯁꯟꯁꯨ ꯌꯥꯝ ꯄꯤ ꯂꯩꯦ ꯍꯥꯏꯕ ꯉꯥꯡꯕ ꯆꯩꯕꯁꯦ ꯌꯥꯝ ꯁꯥꯎꯅꯤꯡꯉꯤꯗ ꯑꯩ꯫
ꯑꯗꯩ ꯅꯨꯄꯥꯅ ꯀ ꯑꯣꯏꯔꯁꯨ ꯅꯨꯄꯤꯒꯤ ꯃꯔꯥꯜꯅꯤ ꯀꯩ ꯆꯥꯟꯅꯔꯤꯒꯦ
ꯀꯩ ꯆꯥꯅꯔꯤꯒꯦ ꯍꯨꯝ꯫
ꯑꯗꯨꯅꯤ ꯅꯨꯄꯥꯅ ꯃꯇꯨ ꯊꯤꯔꯕ ꯅꯨꯄꯥꯅ ꯅꯨꯄꯤ ꯀꯣꯔꯤꯁꯨꯨꯅꯨ꯫ ꯃꯥꯏ ꯅꯨꯄꯤꯅ ꯑ ꯐꯥꯖꯟꯕ ꯌꯧꯗꯕꯩꯅꯤ꯫
ꯌꯧꯗꯕꯩꯅꯦ ꯀꯩ ꯆꯥꯟꯅꯔꯤꯒꯦ ꯁꯤꯕꯣ ꯃꯔꯥꯡ ꯆ ꯑꯗꯨꯅꯦ ꯏꯁ ꯈꯪꯗꯦꯗ꯫ ꯑꯗꯩꯗꯤ ꯑꯩꯈꯣꯏ ꯃꯅꯤꯄꯨꯔꯗꯅ ꯍꯥꯏꯔꯛꯑꯣ
ꯑꯗꯨꯗꯤ ꯈꯣꯏꯖꯨ ꯍꯥꯏꯔꯒꯦ ꯃꯧꯅ ꯅꯨꯄꯥ ꯀꯣꯏꯂꯛꯁꯦ ꯃꯥꯏ ꯃꯋꯥꯅ ꯐꯥꯖꯤꯟꯕ ꯉꯝꯗꯕꯩ꯫
ꯍꯥꯖꯤꯟꯕ ꯉꯝꯗꯕꯩ ꯅꯠꯇꯦ ꯅꯨꯡꯉꯥꯏꯍꯟ ꯉꯝꯗꯕꯩꯅꯦ ꯍꯥꯏꯒꯗꯝ
ꯃꯥꯅꯤ ꯃꯥ ꯅꯨꯡꯉꯥꯏꯍꯟꯕ ꯉꯝꯗꯕꯒꯤ꯫
ꯅꯨꯡꯉꯥꯏꯅ ꯊꯝꯕꯤꯗꯕꯩꯅꯦ
ꯎꯝ ꯃꯥꯏ ꯅꯨꯡꯁꯤꯕ ꯐꯪꯉꯛꯇꯕꯒꯤ ꯑꯗ ꯑꯇꯣꯞꯄ ꯃꯤꯗ ꯅꯨꯡꯁꯤꯕ ꯊꯤꯔꯛꯄ꯫
ꯃꯥꯅꯦ ꯅꯨꯡꯁꯤꯕꯤꯗꯕꯩꯅꯦ꯫
ꯅꯨꯡꯁꯤꯕꯤꯕ ꯉꯝꯃꯣꯏꯗꯕ ꯃꯤꯗꯤ ꯀꯩꯗꯧꯅꯨꯡꯗ ꯅꯨꯡꯁꯤꯅꯒꯦ ꯈꯟꯕꯤꯒꯅꯨ
ꯑꯩ ꯑꯃꯨꯛ ꯇꯧꯔꯛꯀꯦ꯫
ꯅꯪ ꯀꯛ ꯀꯥꯅꯨ꯫
ꯎꯝ